ꯍꯜꯂꯣꯩꯅꯣ ꯅꯨꯡꯉꯥꯏꯔꯤꯅꯦ ꯅꯪ ꯀꯃꯥꯏ ꯀꯃꯥꯏ ꯇꯧꯔꯤꯒꯦ꯫
ꯅꯨꯡꯉꯥꯏꯌꯦ ꯆꯥꯛ ꯏꯁꯤꯡ ꯎꯅꯔꯕꯣ ꯆꯥꯁꯤꯐꯣ ꯀꯃꯥꯏꯅ ꯇꯧꯔꯤꯒꯦ꯫
ꯥꯛ ꯆꯥꯊꯣꯛꯈ꯭ꯔꯦ ꯉꯁꯥꯏ ꯄꯨꯡ ꯇꯔꯥꯃꯨꯛ ꯇꯥꯕꯗ ꯑꯩ ꯆꯥꯈ꯭ꯔꯦ꯫ ꯀꯩ ꯀꯩ ꯃꯊꯦꯜ ꯀꯃꯥꯏ ꯇꯧꯔꯕꯥ꯫
ꯃꯊꯦꯟꯖꯦ__ ꯑꯗꯨꯝ ꯌꯥꯅ ꯌꯥꯅꯕ ꯆꯥꯔꯦ ꯀꯥꯂꯦꯟꯒ ꯑꯣꯏꯁꯤꯜꯂꯛꯄꯅꯦ ꯑꯗꯨꯗꯤ ꯆꯝꯐꯣꯡꯒꯨꯝꯕ ꯀꯩꯒꯨꯝꯕꯕꯁꯤꯅ ꯍꯥꯎ__ ꯍꯦꯜꯂꯦꯅ ꯃꯊꯦꯜ ꯑꯗꯨ ꯍꯥꯏꯗꯤ ꯁꯥꯕ ꯍꯦꯟꯒꯠꯂꯛꯄꯅꯤꯅ ꯍꯧꯖꯤꯛ ꯃꯇꯝꯗ ꯌꯦꯡꯉꯣ꯫ ꯑꯩꯗꯤ ꯆꯝꯊ ꯊꯥꯎ ꯆꯥꯕ ꯈꯣꯠꯄꯁꯦ ꯍꯥꯏꯗꯤ ꯑꯩꯗꯤ ꯅꯥ꯫ ꯈꯣꯠꯄ ꯃꯌꯥꯝꯁꯨ ꯌꯥꯎꯔꯛꯑꯦ ꯑꯗꯨꯅ ꯌꯦꯟꯖꯥꯡ ꯃꯈꯜ ꯃꯈꯜ ꯃꯌꯥꯝꯕꯨꯗꯤ ꯂꯩꯕꯀꯣ꯫ ꯑꯗꯣ ꯍꯥꯎꯁꯦ ꯆꯝꯊꯣꯡꯒꯨꯝꯕꯗ ꯉꯥꯒꯨꯝꯕꯒ ꯌꯣꯡꯆ__ ꯊꯥꯔꯒ ꯆꯥꯕꯅꯤꯅ ꯍꯥꯎꯕ ꯍꯦꯜꯂꯦꯅ ꯑꯆꯝꯕꯒꯨꯝꯕ ꯑꯗꯩ ꯈꯤꯇꯪ ꯁꯤꯟꯇꯛ__ ꯍꯍꯣꯏ ꯁꯤꯟꯇꯛ ꯇꯧꯕꯒꯨꯝꯕ ꯑꯗꯨꯝꯕꯅ ꯍꯥꯎꯔꯦ ꯍꯧꯖꯤꯛꯇꯤ ꯀꯥꯂꯦꯟꯒꯤ꯫
ꯀꯩꯅꯣꯒꯨꯝꯕ ꯈꯥꯃꯦꯟ ꯑꯁꯤꯟꯕꯒꯨꯝꯕ ꯁꯧꯒꯒꯨꯝꯕ ꯍꯥꯎꯗꯦ꯫ ꯌꯥꯝ ꯍꯥꯎꯋꯦ ꯏꯟꯁꯥꯡ ꯃꯊꯦꯜꯅꯤ ꯃꯥꯟꯅꯗꯔ꯫
ꯃꯥꯟꯗꯦ ꯃꯥꯟꯗꯦ ꯃꯅꯤꯄꯨꯔꯗ ꯂꯩꯔꯤꯕꯗꯤ ꯃꯈꯟ ꯌꯥꯝ__ ꯃꯌꯥꯝ ꯌꯥꯝꯃꯤ ꯀꯩꯅꯣ ꯑꯇꯣꯞꯄ ꯃꯐꯝꯗ ꯐꯪꯗꯕ ꯌꯦꯡꯉꯅꯦ ꯑꯩꯈꯣꯏꯒꯤ꯫ ꯆꯥꯕ ꯌꯥꯕꯁꯨ ꯃꯌꯥꯝ ꯂꯩꯌꯦꯕ ꯑꯩꯈꯣꯏꯅ ꯍꯩꯇꯕ ꯈꯣꯠꯇꯕꯁꯨ ꯃꯌꯥꯝ ꯌꯥꯎꯔꯤ ꯌꯦꯡꯉꯣ꯫ ꯆꯒꯦꯝ ꯄꯣꯝꯕ ꯈꯣꯠꯄ ꯌꯦꯡꯉꯣ ꯑꯗꯨꯗꯒꯤꯗꯤ__
ꯇ꯭ꯔꯦꯗꯤꯁꯅꯦꯜ ꯌꯦꯟꯁꯥꯡꯁꯦ ꯑꯩꯒꯤ ꯁꯅꯤ ꯃꯩꯇꯩ ꯃꯆꯥ ꯑꯃꯥ ꯑꯣꯏꯔ ꯆꯥꯒꯦꯝ ꯄꯣꯝ ꯆꯒꯦꯝꯄꯣꯕꯨ ꯄꯥꯝꯗꯦ ꯍꯥꯏꯔꯒ ꯑꯗꯨꯗꯒꯤ ꯎꯇꯤ ꯄꯥꯝꯗꯦ ꯍꯥꯏꯔ ꯃꯤꯗꯨꯗꯤ ꯃꯩꯇꯩ ꯅꯠꯇ꯭ꯔꯦ ꯅꯠꯇ꯭ꯔꯥ
ꯅꯠꯇꯦ ꯅꯠꯇꯦ ꯎꯠꯇꯤꯒꯨꯝꯕ ꯀꯩꯒꯨꯝꯕ ꯀꯁꯤ ꯑꯗꯨꯝ ꯍꯥꯏꯗꯤ ꯌꯥꯏꯑꯕ ꯑꯗꯨꯝ ꯊꯣꯡꯕ ꯃꯤꯅꯁꯨ ꯄꯛꯄꯒ ꯑꯗꯨꯝ ꯊꯣꯡꯉꯒ ꯀꯩꯁꯨ ꯆꯥꯟꯅꯗꯦꯕ
ꯑꯗꯨ ꯍꯥꯞꯄꯤꯗꯣ ꯐꯠꯇꯕ ꯀꯩꯁꯨ ꯍꯥꯞꯄ ꯅꯗꯤꯀ ꯀꯩꯅꯣꯒꯨꯝꯕꯗꯤ ꯎꯇꯤꯒꯨꯝꯕꯅꯗꯤ ꯁꯣꯗꯥꯕꯨꯗꯤ ꯈꯔ ꯍꯥꯞꯄ ꯀꯣ ꯑꯗ ꯁꯣꯗꯥꯗꯨꯁꯨ ꯈꯔꯤ ꯂꯧꯕ ꯍꯥꯏꯅ ꯀꯩꯅꯣ ꯇꯧꯔꯒ ꯃꯩ ꯀꯩꯅꯣ ꯃꯩ ꯊꯥꯔ ꯂꯧꯕꯤꯗꯣ ꯆꯔꯨ ꯃꯩ ꯊꯥꯔ ꯂꯧꯕꯤꯗꯣ
ꯎꯝ
ꯑꯗꯨꯗꯤ ꯇꯧꯅꯈꯤꯗ꯭ꯔꯦꯅꯦ ꯍꯧꯖꯤꯛ ꯑꯁꯝꯕꯤ ꯁꯣꯗꯥꯕꯦꯄꯣ ꯈꯔ ꯍꯥꯞꯄꯤꯅꯤ ꯇꯧꯔꯤꯁꯤ ꯐꯪ ꯈꯪꯕ꯭ꯔꯣ
ꯑꯥ
ꯍꯩ ꯂꯧꯏ ꯄ꯭ꯔꯣꯁꯦꯁꯇꯣ ꯈꯪꯕ꯭ꯔꯣ
ꯀꯩ ꯂꯧꯕꯕ ꯏꯌꯥꯝꯕ
ꯊꯥꯏꯅꯒꯤ ꯆꯔꯨ ꯃꯩ ꯊꯥꯔꯒ ꯀꯩꯅꯣ ꯎꯇꯤ ꯊꯣꯡꯕꯗ ꯍꯥꯞꯅꯤꯡꯉꯥꯏ ꯈꯔꯤ ꯂꯧꯕꯗꯣ
ꯍꯥꯏꯕꯗꯤ ꯍꯥꯏꯔꯕꯗꯤ ꯀꯕꯛ ꯇꯔꯨꯗꯣ ꯊꯥꯔꯒ ꯑꯩꯈꯣꯏꯁꯨ ꯐꯖꯅꯗꯤ ꯈꯪꯗꯦ ꯆꯔꯨ ꯃꯩ ꯊꯥꯔꯒ ꯑꯗꯨꯒꯤ ꯆꯔꯨꯒꯤ ꯂꯦꯝꯍꯧꯕ ꯑꯩꯈꯣꯏꯒꯤ ꯑꯃꯨꯕ ꯀꯩ ꯍꯥꯏꯅꯤ ꯃꯩꯇꯥꯟꯅ ꯍꯥꯏꯒꯗ꯭ꯔꯥ ꯂꯦꯝꯍꯧꯕ ꯇꯥꯡꯒꯣꯏꯒꯨꯝꯕ ꯍꯥꯏꯒꯗ꯭ꯔꯥ
ꯏꯥꯡꯒꯣꯏꯗꯣ ꯁꯨꯝꯃꯦꯡꯒꯣꯏꯗꯣꯃꯦ ꯃꯤꯔꯨꯛ ꯑꯝꯗ ꯃꯤꯔꯨꯞꯛꯇ ꯍꯥꯞꯄ ꯀꯥꯟꯗ ꯏꯁꯤꯡꯒꯨꯝꯕ ꯍꯥ ꯑ ꯆꯗꯥꯗꯤꯅꯤ
ꯎꯝ ꯎꯝ
ꯃ ꯆꯨꯝꯗꯕ ꯏꯁꯤꯡ ꯃꯍꯤ ꯃꯆꯨꯝꯗꯣ ꯍꯥꯏꯗꯤ ꯃꯩ ꯊꯥꯕꯗꯨꯗ ꯁꯣꯗꯤꯦꯝ ꯀꯩꯅꯣꯅꯦ ꯃꯥꯅ ꯐꯣꯟ ꯇꯧꯔꯤꯗꯣ ꯁꯗꯥꯏ ꯀꯥꯕꯥꯏ ꯀꯥꯔꯄꯣꯅꯦ ꯐꯣꯝ ꯇꯧ ꯁ ꯃꯍꯤ ꯍꯥꯏꯗꯤ ꯁꯣꯗꯥ ꯃꯍꯤꯅꯦ ꯑꯣꯜꯂꯛꯏꯗꯣ ꯑꯗꯨꯝ ꯃꯍꯤꯗꯨꯅꯦꯕ ꯍꯥꯞꯄꯃꯤꯗ ꯃꯁꯞ ꯏꯕꯗ ꯁꯣꯗꯥ ꯕꯦꯒꯞ ꯊꯛ ꯍꯥꯞꯈ꯭ꯔ ꯂꯣꯏꯔꯦ ꯈꯨꯠ ꯆꯞꯄꯤꯅ ꯁꯠꯄ꯭ꯔꯒ ꯅꯠꯇ꯭ꯔꯥ
ꯎꯝ
ꯑꯗ ꯄꯁꯇꯣ ꯊꯥꯏꯅꯉꯩꯒꯤꯗꯨꯅ ꯍꯦꯟꯅ ꯍꯥꯎꯋꯦ ꯍꯥꯏꯔꯤꯅꯦ ꯀꯔꯤ
ꯈꯪꯍꯧꯗ꯭ꯔꯦ ꯑꯗꯨ ꯇꯧꯕ ꯌꯦꯡꯕ ꯌꯥꯕꯖꯥꯠꯅꯤ ꯑꯍꯜ ꯂꯃꯟꯅ ꯍꯥꯏꯔꯝꯃꯉꯩꯗꯣ ꯑꯩꯈꯣꯏꯁꯨ ꯈꯖ
ꯆꯥꯗ꯭ꯔꯤ ꯍꯧꯖꯤꯛ ꯑꯗꯨꯒꯤ ꯄ꯭ꯔꯣꯁꯦꯁꯇꯨꯗꯗꯤ ꯆꯥꯗ꯭ꯔꯤ ꯀꯗꯥꯏꯗꯞ ꯁꯤ ꯉꯥꯛꯇꯅꯤ ꯑꯩꯈꯣꯏ ꯆꯥꯔꯤꯁꯦ
ꯆꯥꯟꯗ꯭ꯔꯦ ꯆꯥꯟꯗ꯭ꯔꯦ ꯇꯣꯅ ꯑꯗꯨꯗ ꯍꯥꯏꯒ꯭ꯔ ꯑ ꯁꯣꯗꯥ ꯦꯒ ꯍꯣꯏ ꯑꯗꯨꯒꯤ ꯃꯣꯏ ꯃꯆꯨ ꯃꯈꯜ ꯃꯈꯜ ꯂꯩꯕꯅ ꯀꯃꯥꯏꯅ ꯇꯧꯍꯟꯒꯦꯗꯕꯣ ꯑꯁꯪꯕꯒ ꯂꯩꯔꯤꯕ ꯃꯈꯜ ꯈꯔ ꯂꯩꯗꯅꯣꯀꯣ
ꯑꯗꯨ ꯎꯆꯤ ꯑꯁꯪꯕ ꯑꯣꯜꯍꯜ ꯂꯩ ꯑꯗꯨꯗꯤ ꯀꯔꯤꯝ ꯅꯠꯇꯦꯗ ꯑꯩꯈꯣꯏ ꯃꯅꯥ ꯃꯁꯤꯡ ꯑꯁꯪꯕ ꯂꯩꯗꯅ ꯆꯥꯕ ꯌꯥꯕ ꯍꯥꯏꯇꯥꯔꯦ ꯑꯗꯨꯝꯕꯗꯣ ꯍꯥꯞꯄ ꯀꯥꯟꯗ ꯃꯔꯣꯏꯒꯨꯝꯕꯗꯨꯁꯨ ꯌꯥꯝ ꯍꯥꯞꯆꯤꯜꯂꯗꯤ ꯑꯁꯪꯕꯗꯨꯅ ꯆꯨꯁꯤꯟꯈ꯭ꯔꯀꯥꯟꯗ ꯏꯟꯖꯥꯡꯗꯣ ꯑꯁꯪ ꯃꯣꯠꯂꯏꯗꯅ
ꯑꯣ
ꯌꯦꯟꯁꯥꯡ ꯃꯆꯨ ꯑꯣꯜꯂꯛꯅꯕꯅ ꯑꯁꯪ ꯑꯃꯥꯟ ꯌꯥꯝ ꯍꯥꯞꯄꯦꯕ ꯎꯛꯇꯤꯗꯣ ꯑꯐꯕꯅꯦꯕꯗꯣ ꯑꯣꯏꯗꯣ ꯑ ꯎꯤꯗꯨ ꯁꯣꯏꯒ ꯍꯥꯞꯄꯒ ꯇꯧꯕꯁꯨ ꯍꯥꯎꯋꯤꯗꯅ
ꯍꯥꯎꯏ ꯍꯥꯎꯏ ꯂꯁꯣꯏ ꯍꯥꯞꯄ ꯍꯥꯎꯏ
ꯑꯁꯤ ꯑꯩꯈꯣꯏ ꯁꯨꯝ ꯍꯩꯅꯕꯤ ꯑꯣꯏꯅ ꯑꯁꯪꯕꯗ ꯁꯨꯝ ꯆꯥꯕ ꯑꯉꯧꯕ ꯆꯥꯕꯁꯦ ꯍꯩꯅꯗꯦꯀꯣ ꯇꯤꯒꯤ ꯁꯪꯅꯗꯤꯂꯤꯌꯥ
ꯑꯗꯨ ꯀꯅꯥꯒꯨꯝꯕ ꯑꯗꯨꯝꯕ ꯐꯪꯗꯕ ꯀꯅꯥꯗ ꯉꯇꯦ ꯑꯗꯨꯝ ꯑꯩꯈꯣꯏ ꯌꯨꯝꯗ ꯇꯧꯕꯗꯤ ꯑꯉꯧꯕ ꯑꯗꯨꯝ ꯇꯧꯕ ꯌꯥꯎꯋꯦ ꯎꯝ
ꯑꯉꯧꯕꯗꯨꯗꯤ ꯀꯩꯁꯨ ꯌꯥꯝ ꯀꯟꯅ ꯂꯨꯗꯕ ꯆꯥꯠꯅꯤꯗ ꯑꯉꯧꯕ ꯇꯧꯕꯗꯨꯗꯤ ꯂꯨꯔꯤ ꯆꯅꯦꯕ ꯁꯪꯕ ꯇꯧꯕ ꯑꯁꯪꯕꯗꯣ ꯅꯪ ꯃꯅꯥ ꯀꯩꯀꯩ ꯍꯥꯞꯄꯤꯦ ꯈꯪꯉꯕꯣ
ꯈꯪꯗꯦꯅꯦ ꯃꯅꯥꯅꯕꯒꯩꯁꯤꯦ ꯌꯥ ꯀꯩꯅꯣ
ꯂꯝꯗꯗ ꯍꯥꯞꯅꯕꯁꯦ ꯀꯩꯅꯣꯗꯣ ꯀꯔꯤ ꯀꯐꯣꯏ ꯃꯄꯥꯟ ꯀꯐꯣꯏ ꯃꯅꯥ ꯍꯥꯞꯄꯤꯀꯣ ꯑꯁꯪꯕ ꯑꯗꯒꯤ ꯃꯌꯦꯟ ꯃꯅꯥ ꯑꯅꯧꯕ ꯍꯥꯞꯄꯤꯀꯣ ꯑꯗꯨꯗꯒꯤ ꯑꯃ ꯀꯥꯕꯣ ꯅꯥꯄꯤꯛꯒ ꯍꯥꯏꯅꯕ ꯀꯔꯤꯈꯣꯏꯗꯤ ꯇꯧꯊ꯭ꯔꯥ ꯍꯥꯏꯌꯦ ꯃꯅꯨꯡꯗꯣ
ꯍꯣꯏ
ꯑꯗꯨꯒꯨꯝꯕꯗꯣ ꯃꯅꯥ ꯃꯇꯣꯟꯗꯣ ꯌꯥꯝ ꯍꯥꯞꯄꯦꯕ ꯑꯗꯨ ꯃꯟꯊꯟꯇ ꯁꯪꯉꯤ ꯑꯩꯈꯣꯏ ꯃꯥꯅꯒ ꯂꯣꯟꯕꯗꯣ ꯑꯩꯩ ꯃꯔꯣꯏ ꯌꯦꯅꯝ ꯃꯔꯣꯏ ꯌꯦꯅꯝ ꯌꯥꯝ ꯍꯥꯞꯄꯦ ꯎꯇꯤ ꯇꯧꯕꯁꯦ
ꯑꯗꯨ ꯍꯥꯏꯔꯒ ꯎꯇꯤ ꯊꯣꯡꯕꯁꯦ ꯑꯩꯈꯣꯏꯗꯤ ꯆꯤꯡꯒꯤ ꯑꯩꯈꯣꯏ ꯃꯍꯣꯏꯅ ꯀꯃꯥꯏꯅ ꯊꯅꯤ ꯍꯥꯏꯕ ꯈꯪꯕ꯭ꯔꯣ ꯎꯇꯤꯖꯦ ꯑꯍꯥꯟꯕꯗ ꯊꯥꯎ ꯉꯧꯕ ꯈꯣꯠꯄ
ꯑꯄꯥꯝꯕꯅꯦ ꯃꯥꯏ ꯃꯥꯏ ꯍꯥꯏꯗꯤ ꯊꯥꯎ ꯉꯧꯁꯤꯜꯂ ꯊꯣꯡꯕꯁꯨ ꯌꯥꯎꯋꯦꯕ ꯀꯅꯥꯥꯡꯒꯨꯝꯕ ꯈꯔꯅ ꯑꯍꯥꯟꯕꯁꯤꯗ ꯊꯥꯎ ꯉꯧꯁꯤꯜꯂꯒ ꯆꯦꯡ ꯀꯩꯀꯩꯗꯣ ꯍꯥꯞꯆꯤꯟꯈꯔꯒ ꯏꯁꯤꯡ ꯍꯥꯞꯆꯤꯟꯈꯔꯒ ꯁꯣꯗꯥ ꯍꯥꯞꯆꯤꯟ ꯈ ꯑꯗ ꯀꯅꯥꯒꯨꯝꯕ ꯈꯔꯅ ꯆꯦꯡ ꯍꯥꯞꯆꯤꯂꯦꯗꯅ ꯃꯅꯥ ꯃꯁꯤꯡ ꯁꯧꯒꯠꯍꯜꯂꯦ ꯁꯣꯗꯥ ꯁꯣꯗꯥ ꯑ ꯃꯍꯤꯗꯣ ꯀꯞꯍꯜꯂꯀꯥꯟꯗ ꯎꯌꯥꯟꯒꯨꯝꯕ ꯈꯥꯡꯒꯨꯝꯕ ꯃꯆꯥ ꯑꯃꯗ ꯊꯥꯎ ꯁꯣꯛ ꯇꯧꯔ ꯍꯥꯏꯖꯤꯟꯕ ꯑꯃ
ꯍꯣꯏ
ꯑꯩ ꯁꯨꯡꯍꯩ ꯍꯩꯖꯤꯟꯗꯕꯤ ꯂꯣꯏꯁꯤꯟꯈꯤꯕ ꯑꯃ
ꯎꯝ
ꯍꯧ ꯊꯣꯡꯕꯒꯤ ꯄ꯭ꯔꯣꯁꯦꯁꯁꯦ ꯀꯅꯥꯒꯨꯝꯕ ꯈꯔ ꯊꯥꯎ ꯍꯩꯔ ꯍꯥꯏꯖꯤꯟꯅꯩꯑꯕ ꯃꯥꯏ ꯃꯥꯏꯅ ꯃꯥꯏ ꯃꯥꯏꯝ ꯑꯄꯥꯝꯕ ꯃꯑꯣꯡꯗ ꯊꯣꯡꯅꯩ ꯎꯇꯤꯁꯦ ꯁꯤꯃꯅ ꯍꯦꯛꯇ ꯍꯥꯎ ꯁꯤꯃꯅ ꯍꯦꯛꯇ ꯍꯥꯎꯔꯦꯗꯤ ꯅꯠꯇꯦ ꯕꯝꯕꯣꯟꯅꯒ ꯇꯧꯔꯤꯗꯨꯗꯤ ꯃꯌꯥꯏꯋꯥꯏꯗ ꯊꯥꯎ ꯁꯣꯛ ꯇꯧꯔ ꯍꯥꯏꯖꯤꯟꯕꯤꯗꯣ
ꯑꯥ
ꯑꯍꯥꯟꯕꯗ ꯃ ꯃꯄꯣꯠ ꯃꯆꯩ ꯂꯣꯏꯅ ꯍꯥꯞꯆꯤꯟꯈ꯭ꯔꯅꯤ ꯑꯗꯨꯒ ꯁꯣꯗꯥ ꯍꯥꯞꯆꯤꯟꯈꯒ ꯐꯨꯠꯂꯅꯤꯕ
ꯎꯝ
ꯍꯣꯔꯦꯟ ꯃꯨꯠ ꯍꯥꯏꯕꯗꯨꯗ ꯃꯇꯥꯏꯗ ꯈꯥꯡꯗ ꯇꯧꯔꯒ ꯊꯥꯎ ꯈꯔ ꯇꯧꯔ ꯁꯣꯛ ꯇꯧꯔꯀꯥꯟꯗ ꯃꯔꯣꯏ ꯃꯄꯥꯡ ꯍꯥꯞꯆꯤꯜꯂꯀꯥꯟꯗ ꯎꯊꯤꯗꯨꯗ ꯍꯖꯤꯜꯂ ꯀꯥꯟꯗ ꯑꯗꯨꯝ ꯃꯍꯥꯎ ꯊꯣꯛꯑꯦꯗꯅ ꯃꯣꯏꯅ ꯕꯃꯣꯟꯅ ꯇꯧꯕ ꯑꯗꯨꯃꯥꯏꯅ ꯇꯧꯋꯦꯕ ꯏꯆꯝ ꯆꯝꯅ ꯌꯨꯝꯗ ꯊꯣꯡꯕꯗꯤ ꯊꯥꯎ ꯁꯨꯡ ꯉꯧꯗꯕꯤ ꯇꯧꯕꯁꯨ ꯌꯥꯏꯌꯦ
ꯍꯣꯏꯅꯦ ꯑꯗꯨꯅꯤꯅꯦ ꯆꯥꯛꯇ ꯆꯦꯡꯒ ꯇꯧꯕꯁꯨ ꯌꯥꯎꯅꯩ ꯑꯗꯨꯒ ꯍꯋꯥꯏꯗ ꯇꯣꯡꯅꯁꯨ ꯌꯥꯕ ꯃꯥꯜꯂꯦ ꯀꯨꯝꯍꯣꯏꯁꯦ ꯃꯥꯡ ꯍꯣꯏ ꯃꯪꯒꯟ ꯇꯤꯡꯉ ꯈꯣꯠꯂꯒ ꯇꯧꯕꯁꯨ ꯑꯗꯨꯝ ꯇꯧꯅ ꯃꯥꯜꯂꯦꯕ
ꯆꯥꯕꯗꯣ ꯅꯪ ꯆꯥꯛ ꯑꯃ ꯊꯣꯡꯉꯒꯅ ꯆꯥꯛ ꯎꯇꯤ ꯑꯃ ꯇꯧꯔꯒ ꯆꯥꯕꯗꯨꯗꯤ ꯌꯥꯝ ꯉꯥꯏꯇꯦ ꯆꯦꯗꯅ ꯆꯥꯛ ꯃꯁꯦꯟ ꯆꯥꯛꯄꯁꯦ ꯑꯗꯨꯅ ꯆꯥꯛ ꯑꯃ ꯊꯣꯡꯉꯒ ꯀꯩꯅꯣꯝꯃ ꯊꯣꯡ ꯍꯋꯥꯏꯒꯨꯝꯕ ꯎꯇꯤ ꯊꯣꯡꯉꯒ ꯆꯥꯕꯗꯨꯗꯤ ꯑꯃꯨꯛ ꯌꯥꯕꯅꯦꯕ
ꯌꯥꯏ ꯌꯥꯏ
ꯆꯥꯛꯄꯣꯠꯁꯦ ꯆꯥꯛ ꯆꯥꯕ ꯑꯌꯥꯝꯕꯅ ꯃꯪꯒꯟꯅꯗꯤ ꯐꯩ ꯈꯜꯂꯦ
ꯎꯠꯇꯤ ꯍꯥꯏꯔꯒꯦ ꯌꯥꯝ ꯎꯇꯤꯅꯕꯨ ꯈ꯭ꯔ ꯑꯌꯥꯝꯕꯅ ꯍꯥꯏꯕꯒ ꯑꯗꯨꯒꯝꯅꯕꯨ ꯈꯜꯂ ꯍꯥꯏꯗꯧ ꯃꯥꯜꯂꯦ ꯆꯒꯦꯝ ꯄꯣꯝꯕꯁꯤ ꯑꯣꯏꯔꯦ ꯑꯩꯅ ꯈꯨꯡꯒꯪ ꯈꯪꯗꯗꯤ ꯆꯥꯕꯗꯤ ꯍꯥꯎꯕ ꯑꯩꯈꯣꯏꯒꯤ ꯍꯋꯥꯏꯖꯥꯔꯒ ꯊꯥꯛꯑꯒ ꯇꯧꯕꯗꯣ ꯌꯥꯝ ꯍꯥꯎꯋꯦ
ꯇ ꯆꯞ ꯃꯥꯟꯅꯩꯑꯕ ꯅꯪ ꯐꯥꯔꯁꯇꯣ ꯊꯥꯎ ꯉꯧꯔꯀꯥꯟꯗ ꯆꯦꯡ ꯍꯥꯞ ꯁꯤꯜꯂꯀꯥꯟꯗ ꯆꯦꯡꯗꯣ ꯃꯨꯜꯍꯜꯂꯀꯥꯟꯗ ꯀꯩꯅꯣ ꯇꯧꯕ ꯑꯃ ꯍꯋꯥꯏ ꯆꯥꯛ ꯍꯥꯞꯆꯤꯟꯕ ꯆꯦꯡꯗ ꯍꯥꯞꯆꯤꯜꯂ ꯑꯗꯨꯝ ꯂꯣꯜꯂꯦꯗꯅ
ꯍꯣꯏ
ꯑꯗꯨ ꯃꯨꯜꯂꯛꯑꯦ ꯍꯥꯏꯔꯒ ꯃꯍꯤ ꯈꯔ ꯌꯥꯝꯍꯟꯗꯣꯏꯅꯦꯕ ꯃꯔꯣꯏ ꯄꯥꯛ ꯍꯥꯞꯆꯤꯟꯈ꯭ꯔꯀꯥꯟꯗ ꯍꯋꯥꯏ ꯆꯔ ꯈꯔ ꯍꯥꯞꯆꯤꯜꯂꯒ ꯊꯥꯎ ꯁꯣꯛꯇꯧꯔ ꯍꯥꯏꯖꯤꯟꯕ ꯑꯃ
ꯎꯝ
ꯃꯍꯔ ꯂꯣꯜꯂꯝꯃꯤ ꯑꯗꯨꯗ ꯊꯥꯏꯅꯉꯩꯒꯤ ꯑꯍꯟꯈꯩꯅ ꯇꯧꯕꯗꯤ ꯆꯒꯦꯝꯄꯣꯝꯕ ꯑꯣꯏꯒꯦꯔꯥ ꯎꯇꯤ ꯊꯣꯡꯕ ꯑꯣꯏꯒꯦꯔꯥ ꯊꯥꯎꯉꯧ ꯃꯆꯨ ꯍꯥꯞꯄꯒ ꯄꯪꯊꯣꯡꯗ ꯊꯣꯉꯤ ꯑꯗꯣ ꯆꯒꯦꯃꯄꯣꯝꯕꯗꯤ ꯍꯧꯖꯤꯛꯇꯤ ꯆꯒꯦꯝꯕꯨ ꯐꯪꯅꯗ꯭ꯔꯕꯅꯤꯅ ꯆꯒꯦꯝꯅ ꯀꯌꯥ ꯄꯣꯝꯗ꯭ꯔꯥꯕꯅꯤ ꯀꯩꯅꯣꯅ ꯑꯗꯨꯝ ꯆꯦꯡꯖꯤꯅ ꯄꯣꯝꯅꯔꯦꯕ
ꯎꯝ
ꯍꯧꯖꯤꯛ ꯆꯒꯦꯝ ꯄꯣꯝꯕ ꯌꯥꯝ ꯆꯥꯕ ꯍꯥꯎꯕ ꯑꯃ ꯂꯩꯌꯦ ꯌꯦꯟ ꯆꯒꯦꯝ ꯄꯣꯝꯕꯁꯦ
ꯑꯥ ꯑꯥ ꯌꯦꯟꯒꯤ ꯑꯦ ꯑꯗꯨꯝꯕꯗꯨꯗꯤ ꯀꯩꯅꯣꯗꯒꯥꯁꯨ ꯇꯧꯅꯩꯌꯦ ꯌꯦꯟ ꯅꯠꯇꯕꯁꯨ ꯑꯩꯈꯣꯏꯒꯤ ꯂꯨꯍꯣꯡ ꯀꯩꯍꯣꯡꯕ ꯊꯧꯗꯣꯛ ꯋꯥꯊꯣꯛꯇꯒꯗꯤ ꯑꯣꯛ ꯀꯨꯝꯕ ꯀꯩꯒꯨꯝꯕ ꯃꯔꯛꯇ ꯑꯗꯨꯝ ꯍꯥꯞꯆꯤꯟꯕꯁꯨ ꯍꯥꯎꯕ ꯃꯥꯜꯂꯦ ꯍꯥꯏꯗꯤ ꯉꯥꯒꯨꯝꯕ ꯀꯩꯒꯨꯝꯕꯩ ꯃꯍꯨꯠꯇ ꯀꯣ
ꯍꯥꯎꯋꯦ ꯑꯗꯨ ꯍꯥꯎꯋꯦ ꯑꯗꯨꯝ ꯌꯦꯟ ꯊꯣꯡꯕꯗꯨꯗ ꯌꯦꯟ ꯊꯣꯡꯕꯩ ꯐꯨꯠꯄꯗꯨꯗ ꯆꯦꯡꯗꯣ ꯍꯥꯞꯆꯤꯟꯈ꯭ꯔꯒ ꯍꯋꯥꯏꯖꯥꯔ ꯍꯥꯞꯆꯤꯟ ꯑꯍꯦꯟꯕ ꯀꯩꯝ ꯌꯥꯎ
ꯌꯥꯎꯗꯤ ꯌꯥꯎꯗꯦ ꯑꯩꯈꯣꯏꯁꯨ ꯅꯣꯡꯃ ꯆꯥꯔꯦ ꯍꯥꯎꯋꯦ ꯌꯥꯝꯅ ꯇꯧꯕꯗꯣ
ꯍꯥꯎꯕꯅꯦ ꯑꯗꯨꯒ ꯍꯧꯖꯤꯛꯇꯤ ꯃꯤ ꯀꯩꯅꯣꯗꯒ ꯇꯧꯅꯔꯦ ꯀꯩꯅꯣ ꯍꯣꯇꯦꯜꯗ ꯄꯣꯝꯕ ꯌꯣꯟꯕ ꯍꯥꯏꯇꯥꯔꯦ ꯏꯁꯄꯤꯁꯦꯜ ꯀꯩꯅꯣ ꯍꯥꯏ ꯇꯥꯔꯦ ꯆꯒꯦꯝꯄꯣꯝꯕꯩ ꯍꯣꯇꯦꯜꯐꯥꯎ ꯂꯩꯔꯦ ꯀꯩꯅꯣ
ꯑꯥ ꯂꯩꯔꯦ ꯂꯩꯔꯦ ꯆꯒꯦꯝ ꯄꯣꯝꯕ ꯆꯥꯕꯝ ꯑꯗꯨꯗꯒꯤ ꯆꯒꯦꯝꯁꯨ ꯑꯣꯏꯒ꯭ꯔꯦ ꯆꯒꯦꯝ ꯍꯥꯏꯔ ꯅꯤꯡꯁꯤꯡꯉꯛ ꯏꯁꯦ ꯌꯦꯡꯉꯣ ꯑꯩꯈꯣꯏ ꯅꯣꯡꯃ ꯆꯠꯂꯨꯕ ꯍꯣꯇꯦꯜ ꯗꯅ ꯆꯒꯦꯝ ꯄꯣꯝꯕꯒ ꯀꯩꯒꯨꯝꯕ ꯆꯥꯕ ꯄꯨꯊꯣꯔꯛꯏ ꯊꯔꯣꯏꯒꯨꯝꯕꯁꯨ ꯄꯨꯊꯣꯔꯛꯑꯦ ꯍꯥꯎꯋꯦ ꯑꯗꯨꯝ ꯊꯔꯣꯏꯒꯨꯝꯕ ꯆꯨꯞꯄꯁꯦ ꯃꯁꯤꯁꯨ ꯃꯍꯥꯎ ꯑꯃꯅꯤꯀꯣ ꯑꯩꯈꯣꯏ ꯃꯅꯤꯄꯨꯔ ꯑꯩꯈꯣꯏꯒꯤ ꯍꯥꯎꯋꯦ ꯑꯗꯨꯝ ꯊꯧꯔꯣꯏ ꯊꯣꯡꯕꯀꯥꯏꯁꯦ ꯑꯗꯨꯝ
ꯅꯪ ꯊꯥꯔꯣꯏ ꯄꯜꯂꯒ ꯊꯥꯔꯣꯏ ꯆꯥꯅꯤꯡꯉꯦꯍꯦ ꯊꯥꯔꯣꯏ ꯆꯥꯗ ꯀꯨꯏꯔꯦꯍꯦ
ꯎꯝ
ꯑꯗꯣ ꯊꯔꯣꯏꯁꯦ ꯄꯨꯈ꯭ꯔꯤꯒꯨꯝꯕꯗ ꯇꯥꯕ ꯅꯠꯇ꯭ꯔꯗꯤ ꯆꯥꯕꯁꯦ ꯑꯃꯨꯛ ꯀꯤꯖꯕ ꯂꯧꯕꯨꯛ ꯀꯨꯝꯕꯒꯤ ꯐꯔꯇꯤꯂꯥꯏꯖꯔ ꯃꯌꯥꯝꯗꯣ
ꯑꯗꯨ ꯍꯥꯏꯔꯒ ꯎꯝ
ꯃꯣꯏꯁꯨ ꯑꯗꯨꯝ ꯆꯥꯔꯝꯗꯣꯏꯅꯦꯕ ꯊꯔꯣꯏ
ꯆꯥꯔꯝꯗꯣꯏꯅꯤ ꯆꯥꯔꯝꯗꯣꯏꯅꯤ ꯄꯨꯈ꯭ꯔꯤꯒꯨꯝꯕꯒ ꯃꯣꯏꯒꯤꯒ ꯊꯥꯙꯕ ꯀꯦꯃꯤꯀꯦꯜꯒꯤ ꯑꯣꯏꯕ ꯃꯌꯥꯝꯗꯨꯗꯤ ꯑꯗꯨꯕꯨ ꯍꯥꯎꯕꯁꯦ ꯑꯩꯈꯣꯏꯒꯤ ꯀꯩ ꯍꯥꯏꯅꯤ ꯅꯨꯡ ꯊꯔꯣꯏ ꯍꯥꯏꯕ꯭ꯔꯥ ꯅꯨꯡꯗ ꯂꯣꯛꯀꯨꯝꯕ ꯀꯩꯒꯨꯝꯕꯗ ꯇꯥꯕꯗꯨꯅ ꯍꯥꯎꯕ ꯃꯥꯜꯂꯦ ꯍꯦꯟꯅ ꯃꯣꯏꯗꯤ
ꯈꯔ ꯄꯤꯛꯇꯛ ꯇꯧꯕ ꯑꯀꯟꯕꯗꯣ
ꯀꯟꯕꯗꯣ ꯍꯥꯎꯕ ꯍꯦꯜꯂꯤꯕ꯭ꯔꯥ ꯑꯗꯣ ꯆꯥꯗꯤ ꯆꯥꯗ꯭ꯔꯤꯀꯣ ꯑꯈꯣꯏꯒꯤ ꯆꯥꯔꯤꯖꯤ ꯂꯧꯕꯨꯛꯀꯤ ꯀꯩꯒꯤ ꯇꯥꯕ ꯉꯥ ꯅꯨꯡ ꯐꯥꯕ ꯐꯥꯝ ꯅꯨꯡ ꯐꯥꯕ ꯑꯗꯨꯗꯩ ꯂꯣꯡꯒꯨꯝꯕ ꯈꯣꯜꯂꯨꯕꯗ ꯐꯥꯕꯗꯣ
ꯊꯔꯣꯏꯖꯦ ꯅꯪ ꯍꯥꯏ ꯄꯨꯈ꯭ꯔꯤꯒꯨꯝꯕꯒꯤ ꯑꯗꯨꯗꯩꯩ ꯂꯧꯕꯨꯛ ꯀꯨꯝꯕꯩ ꯊꯔꯣꯏꯅ ꯃꯀꯨ ꯀꯜꯂꯦ ꯄꯥꯠꯀꯤ ꯊꯔꯣꯏꯅ ꯑꯃꯨꯛ ꯃꯀꯨ ꯊꯣꯠꯂꯦꯕ ꯈꯋ꯭ꯥꯏꯗꯩ ꯍꯦꯜ ꯑꯣꯏꯗꯤ ꯀꯩꯅꯣ ꯑꯣꯏꯗꯣꯏꯅꯦ ꯄꯥꯠꯇ ꯐꯪꯕꯗꯣ ꯆꯔꯥꯡ ꯃꯔꯛꯇꯒ ꯅꯞꯄ ꯂꯩꯕ ꯃꯀꯨ ꯈꯔ ꯄꯥꯕꯤꯗꯣ
ꯑꯥ ꯑꯥ
ꯈ꯭ꯋꯥꯏ ꯍꯦꯜꯗꯤ ꯑꯣꯏꯕ ꯊꯔꯣꯏꯗꯤ ꯑꯣꯏꯗꯣꯏꯅꯦꯕ ꯑꯗꯣ ꯀꯌꯥꯗꯤ ꯌꯣꯟꯅꯗꯦ ꯕꯖꯥꯔꯗ ꯍꯥꯏꯗꯤ ꯊꯔꯣꯏꯖꯦ ꯈꯔ ꯆꯥꯎꯈ꯭ꯔꯗꯤ ꯃꯤꯖꯦ ꯆꯥꯕ ꯍꯪꯒꯣꯏꯗꯅ ꯆꯥꯟꯅꯗꯦꯕ ꯑꯗꯥ ꯑꯀꯨꯞꯄ ꯈꯔ ꯑꯀꯟꯕ ꯃꯀꯨ ꯑꯀꯟꯕꯗꯨꯅꯦ ꯊꯤꯔ ꯆꯥꯟꯅꯩꯁꯦ ꯑꯁ ꯄꯨꯈ꯭ꯔꯤꯗꯒ ꯇꯥꯕ ꯃꯤ ꯏꯁꯪꯒ ꯀꯥꯏꯗꯩꯕꯣ ꯕ꯭ꯔꯁꯅ ꯇꯛꯊꯣꯛꯅꯩꯗ
ꯃꯥꯅꯦ ꯃꯥꯅꯦ ꯆꯥꯕ ꯍꯥꯏꯁꯦ ꯑꯩꯈꯣꯏ ꯁ꯭ꯋꯥꯏꯗꯗꯤ ꯑꯩꯈꯣꯏ ꯈꯨꯡꯒꯪꯒꯨꯝꯕ ꯀꯩꯅꯣꯒꯨꯝꯕꯗꯤ ꯌꯥꯝ ꯐꯔꯝꯅꯤꯗ ꯏꯁꯤꯡ ꯅꯨꯡ ꯁꯤꯡ ꯇꯥꯔ ꯈꯣꯠꯂ ꯆꯥꯔꯤꯁꯤ ꯅꯠꯇꯕ ꯏꯝꯐꯥꯜ ꯂꯣꯝꯗꯒꯤ ꯁꯤꯗꯤ ꯀꯗꯥꯏꯗ ꯌꯣꯜꯂꯤ ꯈꯣꯠꯂꯤ ꯇꯧꯔꯤꯁꯦ ꯃꯣꯏꯗꯤ ꯆꯥ ꯐꯪꯗꯗꯅ ꯑꯗꯨꯒꯨꯝꯕ ꯏꯁꯪ ꯄꯛꯄꯒꯥꯗꯣ ꯁꯦꯡꯇꯣꯛꯅꯔ ꯑꯗꯨꯝ ꯆꯥꯅꯔꯤꯅꯦ ꯊꯔꯣꯏꯁꯦ
ꯁꯁ ꯑ ꯊꯔꯣꯏ ꯊꯣꯡꯕꯁꯦ ꯖꯣꯇꯣꯟ ꯌꯥꯝ ꯇꯧꯅꯩꯌꯦ
ꯇꯧ ꯏꯇꯥꯎ ꯇꯧ
ꯆꯦꯡ ꯍꯥꯞꯄꯒ ꯊꯝꯃꯤꯅꯦ ꯍꯣꯏ
ꯀꯛꯄꯁꯦ ꯀꯛꯄ ꯃꯊꯨꯟ ꯀꯛꯄ ꯍꯩꯇ꯭ꯔꯁꯨ ꯌꯥꯗ ꯃꯥꯜꯂꯦ ꯑꯗꯨꯗꯒꯤ ꯍꯣꯏ ꯏꯌꯥꯝꯕꯅ ꯍꯣꯏ ꯎꯝ
ꯎꯝ
ꯊꯣꯡꯕ ꯊꯥꯛꯄꯁꯦ ꯑꯩꯈꯣꯏꯒꯤꯁꯨ ꯇꯣꯉꯥꯟꯕ ꯌꯨꯅꯤꯛ ꯑꯣꯏꯕ ꯈꯨꯊꯣꯡ ꯑꯃ ꯃꯌꯥꯝꯒ ꯃꯥꯟꯅꯗꯕ ꯑꯃ ꯄ꯭ꯔꯤꯊꯤꯕꯤꯁꯤꯗ ꯇꯣꯉꯥꯟꯕ ꯀꯟꯇ꯭ꯔꯤꯕ꯭ꯌꯨꯁꯟ ꯑꯃꯗꯤ ꯄꯤꯕꯤꯔꯝꯃꯤꯕ
ꯃꯥꯅꯤ ꯃꯥꯅꯤ
ꯑꯩꯈꯣꯏ ꯊꯥꯏꯅꯩ ꯏꯄꯥ ꯏꯄꯨꯉꯩꯗꯤ ꯊꯥꯎ ꯊꯨꯝꯒꯥꯖꯤ ꯏꯉꯧ ꯉꯧꯄꯣꯟꯇꯦꯗ ꯃꯣꯏ ꯃꯣꯏ ꯊꯣꯡꯕ ꯍꯤꯟꯖꯥꯡꯖꯦ ꯄꯨꯡꯍꯥꯎ ꯍꯥꯎꯋꯤ ꯀꯃꯥꯏꯟ ꯊꯣꯡꯕꯅꯣ ꯈꯪꯗꯦꯗꯥ
ꯈꯪꯗꯦ ꯃꯇꯝꯗꯨꯒꯤꯅ ꯍꯛꯆꯥꯡ ꯅꯨꯡꯖꯥꯡꯖꯨ ꯐꯕꯩ ꯍꯥꯏꯒꯗ꯭ꯔꯥ ꯍꯧꯖꯤꯛꯇꯤ ꯌꯦꯡꯉꯣ ꯂꯥꯏꯅꯥ ꯇꯤꯟꯅꯥ ꯃꯌꯥꯝꯁꯤꯒ ꯇꯧꯔꯤꯅꯦ ꯍꯛꯆꯥꯡ ꯐꯠꯇꯕꯅꯤꯅ ꯍꯛꯆꯥꯡ ꯐꯅꯕ ꯆꯥꯕꯗ ꯃꯆꯤ ꯑꯣꯏꯕ ꯍꯥꯏꯗꯤ ꯑꯇꯣꯞꯄ ꯐꯣꯔꯦꯟꯒꯤ ꯀꯩꯒꯤ ꯃꯌꯥꯝ ꯂꯥꯛꯏꯖꯦ ꯏꯟꯖꯥꯡ ꯀꯩꯒꯤ ꯃꯌꯥꯝ ꯁꯤ ꯆꯥꯔꯨꯔꯒꯗꯤ ꯑꯩꯈꯣꯏꯗꯨ ꯍꯥꯏꯗꯤ ꯁꯤꯊꯔꯛꯄꯩ ꯇꯥꯏꯞꯇ ꯇꯧꯔꯛꯄꯩ ꯃꯑꯣꯡ ꯑꯣꯜꯂꯛꯄꯩꯅꯤꯅꯦ ꯑꯩꯈꯣꯏ ꯍꯥꯏꯒꯦꯅ ꯍꯥꯏꯗꯗꯤ ꯍꯦꯟꯕ ꯂꯩꯄꯣꯠꯇꯦ ꯀꯩꯅꯣ
ꯃꯥꯅꯦ ꯍꯧꯖꯤꯛ ꯍꯣꯇꯇꯦꯜ ꯑꯃ ꯔꯦꯁꯇꯨꯔꯦꯟ ꯑꯃꯗ ꯆꯒꯦꯝꯄꯣꯝꯕ ꯒꯨꯝꯕ ꯎꯇꯤ ꯊꯣꯡꯕ ꯌꯣꯟꯕ ꯍꯣꯇꯦꯜ ꯔꯦꯁꯇꯨꯔꯦꯟ ꯂꯩꯇꯦ ꯀꯩꯅꯣ ꯑꯇꯣꯞꯄꯁ ꯐ꯭ꯔꯥꯏꯔꯥꯏꯁꯄꯨ ꯍꯥꯏ ꯍꯣꯏ ꯁꯤ ꯐꯨꯠꯄꯨ ꯍꯥꯏꯕ꯭ꯔꯣ ꯑꯗꯨ ꯉꯥꯛꯇꯅꯤ ꯌꯣꯜꯂꯤꯖꯦ
ꯑꯗꯨꯅꯦ ꯑꯗꯨꯝꯕ ꯃꯌꯥꯝꯗꯨ ꯆꯥꯔꯛꯄꯗꯒꯤ ꯁꯣꯝꯗ ꯇ꯭ꯔꯦꯗꯤꯁꯅꯦꯜꯒꯤ ꯑꯣꯏꯕ ꯊꯥꯏꯅꯒꯤ ꯊꯣꯡꯕ ꯈꯣꯠꯄꯒꯤ ꯀꯩꯅꯣꯁꯦ ꯃꯌꯦꯡ ꯇꯥꯊꯔꯛꯏꯁꯦ ꯑꯗꯨꯗꯒꯤꯗꯤ ꯍꯧꯔꯛꯏꯕ ꯅꯨꯄꯤ ꯑꯣꯏꯔꯣ ꯑꯗꯩꯩ ꯅꯨꯄꯥ ꯑꯣꯏꯔꯣ ꯑꯗꯨꯝꯕ ꯃꯊꯦꯜ ꯂꯨ ꯊꯣꯡꯕ ꯈꯣꯠꯄ ꯑꯝꯇ ꯊꯣꯡꯉꯣ ꯈꯣꯠꯂꯣ ꯍꯥꯏꯔꯀꯥꯟꯗ ꯍꯩꯔꯔꯣꯏꯗꯕꯅꯦꯕ ꯑꯩꯈꯣꯏꯁꯦ ꯇꯝꯗ꯭ꯔꯝꯅꯤꯅ ꯊꯣꯡꯗ꯭ꯔꯝꯅꯤꯅ
ꯆꯥꯕꯗꯣ ꯍꯥꯏꯗꯤ ꯑꯩꯈꯣꯏꯅꯁꯨ ꯁꯦꯝꯗꯣꯛꯄꯗꯣ ꯆꯠꯅꯕꯤꯃꯗꯣ
ꯎꯝ
ꯑꯗꯩ ꯁꯤ ꯆꯥꯔꯒꯗꯤ ꯁꯤ ꯑꯣꯏꯔꯛꯏꯗꯣ ꯑꯗꯨ ꯑꯩꯈꯣꯏ ꯇ꯭ꯔꯦꯗꯤꯁꯅꯦꯜ ꯆꯥꯕꯁꯤ ꯀꯅꯥꯝ ꯄꯥꯝꯅꯗꯦꯕ ꯍꯥꯏꯕ ꯋꯥꯅꯤ ꯑꯣꯛꯇꯣꯄꯁ ꯆꯥꯕꯨꯗꯤ ꯆꯥꯗ꯭ꯔꯤ ꯀꯌꯥꯝ ꯍꯥꯎꯕꯅꯣ ꯈꯪꯗꯦ ꯑꯗꯨꯗꯒꯤ ꯐ꯭ꯔꯥꯏ ꯔꯥꯏꯁꯄꯨ ꯍꯥꯏꯕꯋꯣ ꯆꯧꯆꯧꯕꯨ ꯍꯥꯏꯕꯋꯣ ꯑꯃꯕꯨ ꯍꯥꯏꯕꯋꯣ ꯁꯤꯖꯤꯅ ꯍꯦꯟꯅ ꯄꯥꯝꯅꯔꯦꯕ ꯑꯗꯣ ꯀꯅꯥꯒꯨꯝꯕ ꯑꯣꯏꯅ ꯁꯤꯒꯤ ꯀꯩꯅꯣꯒꯤ ꯎꯇꯤꯒꯨꯝꯕ ꯆꯒꯦꯝꯒꯨꯝꯕ ꯄꯀꯣꯔꯥ ꯍꯥꯏꯇꯥꯥꯔꯦ ꯄꯀꯣꯔꯥꯖꯤꯖꯨ ꯑꯩꯈꯣꯏ ꯏꯟꯗꯤꯖꯤꯅꯁꯇ ꯌꯥꯝ ꯍꯥꯎꯕ ꯌꯦꯟꯁꯥꯡ ꯑꯃ ꯑꯣꯏꯕꯅꯦ
ꯎꯝ
ꯄꯀꯣꯔꯥ ꯁꯨꯝꯕꯖꯦ ꯈꯔ ꯀꯩꯅꯣ ꯇꯧꯔꯒ ꯍꯣꯇꯦꯜ ꯔꯦꯁꯇꯨꯔꯦꯟꯒꯨꯝꯕ ꯌꯥꯝ ꯆꯥꯎꯅ ꯐꯖꯅ ꯃꯌꯦꯛ ꯁꯦꯡꯅ ꯍꯥꯡ ꯇꯥꯔꯒꯗꯤ ꯃꯤꯗꯤ ꯑꯗꯨꯝ ꯆꯪꯉꯛꯀꯅꯤꯌꯦ ꯑꯗꯨ ꯂꯩꯁꯥꯕꯤ ꯄꯥꯈꯪ ꯈꯨꯗꯤꯡꯃꯛ ꯍꯧꯖꯤꯛꯀꯥꯟꯒꯤ ꯆꯠꯅꯕꯤ ꯄꯥꯝꯗꯕ ꯌꯥꯎꯕꯅꯦꯕ ꯄꯀꯣꯔꯥꯒ ꯆꯥꯔ ꯎꯅꯖꯅꯤꯡꯕ ꯕꯣꯔꯥꯒ ꯆꯥꯔ ꯎꯅꯖꯅꯤꯡꯕ ꯀꯤꯂꯤꯆꯅꯥꯒ ꯆꯥꯔ ꯎꯅꯖꯅꯤꯡꯕ ꯌꯥꯎꯏꯗꯅꯥ ꯑꯗꯨꯒꯨꯝꯕ ꯑꯃ ꯍꯥꯡꯕꯤꯔꯗꯤ ꯐꯗꯧꯅꯦ ꯑꯗꯣ ꯍꯧꯖꯤꯛꯐꯛꯀꯤ ꯑꯣꯏꯅꯗꯤ ꯃꯐꯝ ꯈꯨꯗꯤꯡꯃꯛꯇ
ꯈꯪꯗꯦ ꯌꯦꯡꯉꯣ ꯊꯔꯣꯏ ꯊꯣꯡꯕ ꯍꯥꯏꯔꯣ ꯊꯥꯏꯅꯗꯅꯒꯦ ꯍꯥꯏꯔꯣ ꯊꯔꯣꯏꯁꯤꯗ ꯑꯩꯈꯣꯏꯒꯤ ꯁꯥꯏꯟꯁꯀꯤ ꯌꯥꯎꯕ ꯑꯩꯈꯣꯏꯒꯤ ꯁꯔꯨ ꯁꯌꯥꯡ ꯀꯥꯟꯅꯕ ꯃꯌꯥꯝ ꯄꯤꯔꯤꯗꯔ
ꯕꯦꯔꯣ ꯀꯦꯜꯁꯤꯌꯝ ꯃꯌꯥꯝ ꯌꯥꯝ ꯌꯥꯝ ꯆꯥꯎꯅ ꯌꯥꯎꯋꯦ ꯃꯥꯖꯦ
ꯑꯗꯨꯅꯦ ꯍꯥꯏꯁꯦ ꯀꯥꯕ ꯆꯥꯕꯗ ꯀꯥꯟꯅꯕ ꯄꯣꯠꯉꯩꯗꯨꯗꯤ ꯑꯩꯈꯣꯏꯅ ꯆꯥꯗꯕꯤꯗ ꯁꯨꯝ ꯃꯨꯊꯍꯜꯂꯒ ꯃꯄꯥꯟꯂꯣꯝꯒꯤ ꯀꯥꯟꯅꯔꯣꯏꯗꯕ ꯆꯧ ꯆꯧ ꯃꯣꯃꯣꯒꯥꯖꯦ ꯀꯩꯗꯧꯅꯗꯣꯏꯅꯣ ꯆꯧꯆꯧ ꯀꯩ ꯑꯈꯣꯏ
ꯑꯦ ꯃꯣꯏꯖꯦ ꯖꯪꯛ ꯐꯨꯗꯅꯦꯃꯦ ꯆꯥꯔꯨꯔꯒ ꯑꯩꯈꯣꯏꯗ ꯏꯁꯥꯗ ꯀꯔꯤꯝ ꯀꯥꯟꯅꯗꯕ ꯄꯨꯛꯈꯛ ꯊꯜꯍꯟꯕ
ꯃꯥꯅꯦ
ꯄꯨꯈꯠꯂ ꯄꯣꯠꯅꯦꯕ ꯑꯗꯣ